ꯍꯦꯜꯂꯣ
ꯍꯜꯂꯣ
ꯑꯣ ꯇꯕ꯭ꯔ
ꯇꯑꯦ
ꯀꯗꯧꯔꯤꯅꯣ ꯑꯁ ꯍꯧꯋꯥꯠꯄꯗ ꯉꯥꯏꯔꯤꯌꯦ
ꯅꯡꯗꯤ
ꯀꯔꯤ ꯍꯏꯕ
ꯅꯪꯗꯤ
ꯌꯥ ꯍꯤꯄꯒꯂꯑꯦ
ꯑꯥ ꯍꯧꯒꯂꯣꯖꯤꯗ ꯑꯩꯈꯣꯏ ꯔꯨꯟꯇꯤ ꯑꯃ ꯊꯤꯔ ꯂꯩꯔꯝꯗꯕ ꯀꯗꯥꯏꯁꯦꯄꯥ ꯈꯪꯗꯕ ꯆꯥꯛꯂꯥꯑꯝꯕꯒꯊꯤ
ꯁꯤꯗꯤ ꯑꯗꯨꯝ ꯂꯩꯕ꯭ꯔꯥ ꯍꯥꯥ ꯍꯜꯂꯣ
ꯇꯕ꯭ꯔꯥ
ꯀꯅꯅꯣ ꯀꯣꯂꯇꯎꯔꯦ
ꯐꯨꯜ ꯂꯥꯛꯄ ꯑꯣꯏꯔꯣ ꯑꯗꯨꯗ
ꯃꯁꯥꯁꯥꯗꯦ ꯍ
ꯇꯕ꯭ꯔꯣ
ꯎꯝꯇ
ꯀꯌꯥꯃꯣꯛꯁꯨ ꯁꯥꯕ꯭ꯕꯥꯔ
ꯍꯥꯁ ꯒꯦꯟꯃꯟ ꯂꯥꯛꯇꯕ
ꯁꯥꯕꯅ ꯂꯣꯏꯔꯦ
ꯅꯊꯟꯗ ꯂꯩꯕ꯭ꯔꯥ
ꯑꯩꯊꯟꯗ ꯅꯠꯇꯦꯏꯅꯥꯎꯅꯨꯄ ꯈꯣꯏꯒꯂꯩ
ꯑꯣꯎ ꯁꯥꯕꯅꯤꯅ ꯂꯨꯝꯗ ꯉꯥꯛꯇ ꯂꯩꯔꯝꯈꯅꯤꯅꯦ
ꯇꯕ꯭ꯔꯣ
ꯑꯣ ꯅꯦꯐꯠꯇꯣꯏꯔꯥ ꯅꯪ ꯐꯣꯟ ꯆꯦꯗꯦ ꯇꯧꯔ ꯂꯩ
ꯀꯔꯤ ꯑꯟꯁꯥꯡ ꯆꯥꯕ꯭ꯔꯣ
ꯂꯥꯏ ꯀꯩ ꯏꯟꯁꯥꯡꯔꯥ ꯁꯤꯀꯦꯝ ꯆꯥꯏ
ꯔꯤꯖꯤꯒꯦꯜꯅꯣ
ꯑꯩ ꯃꯁꯔꯨꯝ ꯑꯃꯅꯤꯗ
ꯍꯥꯎꯅꯤꯗ
ꯑꯥꯏꯁ ꯌꯥꯝ ꯍꯥꯎꯏ ꯉꯁꯤꯗꯤ ꯍ‌ꯣꯏ
ꯑꯗꯨꯒꯤꯗꯤ ꯍꯥꯎꯋꯦ
ꯑꯩꯁꯨ
ꯍꯥ ꯇꯔꯕ꯭ꯔꯥ ꯍꯜꯂꯣ ꯅꯪ ꯅꯦꯠꯋꯥꯛꯁꯦ ꯑꯁ ꯄꯦꯟꯗꯦꯗ
ꯑ ꯑꯩ ꯃꯄꯥꯟ ꯊꯣꯛꯀꯦ
ꯑꯥ ꯑꯥ
ꯑ ꯍ ꯌꯥ
ꯑꯃꯗꯨ ꯇꯧꯔꯗꯤ ꯀ꯭ꯔꯤꯁꯨ ꯇꯧꯗ‌ꯩ ꯅꯪꯅ ꯇꯧꯕꯝ ꯃꯇꯝ ꯃꯗꯦ ꯑꯗꯨꯃꯥꯏꯅ ꯇꯧꯔꯁꯤ ꯀꯔꯤꯔꯥ
ꯑꯩ ꯅꯉ‌ꯣꯟꯡꯗ ꯀꯩꯅꯣ ꯇꯧꯕꯒꯤ ꯑ‌ꯣꯏꯔꯝꯒꯅꯤ ꯑꯣꯏꯕꯒꯤ
ꯍꯥ
ꯅꯦꯕ
ꯑꫭ ꯏꯁꯨ ꯇꯥꯗꯕ
ꯍꯧꯖꯤꯛꯇꯤ ꯐꯖꯥꯅ ꯇꯥꯔꯕ ꯅꯠꯇ꯭ꯔꯣ
ꯑꯥ ꯑ ꯇꯥꯔꯦ ꯏꯔꯨꯁꯤꯔ ꯇꯧꯕꯅ‌ꯦ ꯍꯧꯖꯤꯛꯔꯨꯗꯦ ꯑꯃꯨꯛꯀ ꯍꯣꯔꯦꯟ ꯁꯥꯔꯗꯧꯕꯗꯨꯒꯤ ꯇꯟꯕ ꯑꯩꯅ ꯁꯤꯗ ꯃꯤ ꯊꯤꯕꯅ ꯂꯩꯗꯕꯒ
ꯀꯔꯤꯃꯤꯅꯣ
ꯑꯩꯈꯣꯏ ꯁ꯭‌ꯀ‌ꯣꯂꯔꯅꯨꯄꯤꯃꯥ ꯃꯐꯝ ꯈꯔꯗ ꯃꯥꯥꯏꯕ ꯐꯣꯟꯁꯦ ꯊꯝꯍꯧꯕ
ꯑꯣ
ꯁꯤ ꯑ ꯀꯗꯥꯏꯗꯔꯥ ꯑꯃ ꯑꯣꯟꯂꯥꯏꯟꯗ ꯅꯍꯥꯟ ꯍꯟꯗꯛ ꯆꯆꯥꯄꯣꯠ ꯑꯃ ꯈꯔ ꯁꯤꯡꯖꯨꯒꯤ ꯀꯩ ꯀꯣꯝꯕꯣ ꯌꯥꯝ ꯂꯩꯕꯗꯣ ꯑꯗ‌ꯣ ꯑꯣꯗꯔ ꯇꯧꯔꯁꯨꯥꯟꯅ ꯇꯧꯔꯣ ꯍꯣꯏ ꯍꯋꯥꯜꯂꯨꯗ ꯀꯔꯅ ꯇꯧꯁꯤꯀꯣꯔ ꯍꯋꯥꯠꯂꯣ ꯂꯩꯔꯝꯗꯕ ꯑꯗꯨ ꯀꯗꯥꯏ ꯆꯠꯈ꯭ꯔꯕꯣ ꯈꯪꯗ‌ꯦ ꯃꯗ‌ꯣ
ꯎꯝ
ꯉꯆꯥꯥꯏ ꯍꯈꯣꯏꯅꯤ ꯃꯥꯥꯟꯕꯤ ꯃꯗꯨ ꯃꯦꯁꯦꯁ ꯊꯥꯔꯝꯃꯦ ꯄꯨꯡ ꯄꯨꯡ ꯕꯥꯔꯣꯗ ꯐꯣꯟ ꯇꯧꯔꯁꯤ ꯑꯩꯗꯤ ꯇꯨꯝꯈ꯭ꯔꯦ ꯐꯣꯟ ꯔꯤꯄ꯭ꯂꯥꯏ ꯇꯧꯔ ꯃꯥꯃꯨꯛꯀ ꯑꯣꯟꯂꯥꯏꯟ ꯂꯩꯔꯝꯗ‌ꯦ
ꯑꯩꯉ‌ꯣꯟꯗꯁꯨ ꯇ‌ꯦꯁ ꯊꯔꯝꯕꯅꯤꯅ‌ꯦ
ꯑ‌ꯣ
ꯇꯧꯁꯦ ꯍꯥꯏꯅ ꯑꯩꯗꯤ ꯇꯨꯝꯕꯒꯤ ꯈꯪꯗꯕ
ꯃ ꯃꯃꯨꯀ ꯇꯨꯝꯃꯒ ꯑꯁ ꯉꯔꯥꯡ ꯄꯨꯡ ꯀꯌꯥꯗꯅꯦ ꯍꯥꯏꯔ ꯃꯥꯟ ꯇꯨꯝꯕꯗꯨ ꯀꯥꯎꯈ꯭ꯔꯦ ꯄꯨꯡ ꯍꯨꯝꯗ ꯋꯥꯔꯕꯣ ꯌꯦꯡꯉꯦꯒ ꯑꯌꯨꯛ ꯉꯟꯇꯥ ꯐꯣꯟ ꯇꯧꯔꯛꯄꯅꯦ
ꯌꯦꯡꯉꯒ ꯑꯥꯔꯖꯦꯟꯇꯤꯅꯥ ꯉꯝꯈꯅꯤ ꯍꯥꯏꯕꯒꯤ ꯑꯗꯨꯝ ꯇꯨꯝꯈ꯭ꯔꯕꯅꯦ ꯑꯩꯗꯤ
ꯍꯝ ꯅꯪ ꯄꯨꯡ ꯀꯌꯥ ꯍꯧꯒꯠꯄ꯭ꯔꯥ
ꯍꯧꯖꯤꯛꯅ ꯍꯧꯒꯠꯄꯗ ꯉꯥꯏꯔꯤꯌꯦ
ꯑꯌꯨꯛ ꯌꯦꯡꯕ ꯍꯦꯛ ꯂꯣꯏꯔ ꯇꯨꯝꯕ
ꯍ‌
ꯑꯁ ꯌꯥꯏꯅꯦ ꯅꯪ ꯌꯥꯏ ꯌꯥꯏ ꯅꯣꯏꯗꯨ ꯔꯨꯝ ꯀꯌꯥꯒꯨꯝꯕ ꯂꯧꯕ꯭ꯔꯥ
ꯑꯃꯥ ꯈꯛꯇꯅꯤ
ꯑꯣ ꯀꯤꯠꯆꯟꯁꯨ ꯂꯣꯏ ꯄꯨꯟꯕ꯭ꯔꯥ
ꯀꯤꯠꯆꯦꯟ ꯍꯣꯏ ꯀꯤꯠꯆꯦꯟꯒꯤ ꯀꯩꯅꯣ ꯖꯒꯥ ꯃꯆꯥ ꯑꯃꯈꯛ ꯄꯤꯌꯦ
ꯅꯠꯇ꯭ꯔꯗꯤ ꯌꯥꯝꯅ ꯀꯩꯅꯣ ꯆꯤꯟꯂꯝꯅꯤ ꯍꯥꯏꯕ
ꯌꯥꯝ ꯆꯤꯜꯂꯦ ꯅꯠꯇꯦ ꯀ꯭ꯔꯤ ꯑꯗꯨ
ꯈꯔꯕꯨꯗꯤ ꯇꯥꯟꯊꯣꯛꯄꯤꯈ꯭ꯔꯣ
ꯂꯨꯞ ꯑꯃ ꯄꯤꯁꯤꯔꯥ ꯍꯥꯏꯅ ꯂꯥꯏꯔꯛ ꯌꯦꯡꯕꯅꯤ ꯑꯗꯨ ꯍꯤꯐꯝ ꯐꯪꯗꯔꯦ
ꯑꯣ ꯃꯤ ꯀꯌꯥ ꯂꯩꯕ
ꯑꯈꫭꯏ ꯃꯤ ꯇꯔꯨꯛꯅꯦ
ꯑꯣ ꯊꯥꯗꯗꯤ ꯀꯌꯥ ꯀꯌꯥ ꯄꯤꯕ꯭ꯔꯥ
ꯊꯥꯗ ꯔꯦꯟꯗꯤ ꯑꯩꯠ ꯊꯥꯎꯖꯟ ꯐꯥꯏꯚ ꯍꯟꯗ꯭ꯔꯦꯠꯅꯦꯕ
ꯑꯥ
ꯑꯦ ꯍꯧꯖꯤꯛꯇꯤ ꯃꯤꯠ ꯀꯩꯅꯣ ꯇꯧꯗ꯭ꯔꯤꯗ ꯊꯕꯛꯁꯨ ꯐꯖꯅ ꯇꯧꯗ꯭ꯔꯤꯕꯅ ꯏꯆꯦ ꯂꯨꯁꯤꯒ ꯍꯣꯅꯥ ꯄ꯭ꯂꯁ ꯄ꯭ꯂꯁ ꯃꯒ ꯀ ꯑꯩꯈꯣꯏꯒꯤꯗꯤ ꯏꯪꯂꯤꯁꯃꯥꯟꯒꯤꯗꯤ ꯄꯤꯕꯤꯑꯕ ꯃꯣꯕꯥꯏꯅꯤꯅ ꯑꯗꯨꯒ ꯃꯟꯒꯤꯗꯤ ꯏꯕꯥꯅꯤꯅ ꯑꯃꯨꯛꯀ ꯄꯤꯒꯅꯤ ꯍꯥꯏꯔꯒ ꯀꯩꯅꯣꯒ
ꯑꯣ ꯍꯧꯖꯤꯛꯔ꯫
ꯎꯝ ꯅꯠꯇꯦꯂ ꯂꯥꯂꯣꯡꯒꯤ ꯃꯃꯥꯟꯅꯕ ꯑꯃꯒ ꯏꯕꯥꯅꯤꯅ ꯄꯤ
ꯅꯨꯡꯁꯤꯌꯦ
ꯅꯣꯏꯅꯤꯕꯨ ꯇꯣꯉꯥꯟꯅ ꯊꯝꯕꯤꯈ꯭ꯔꯦꯅ ꯇꯥꯏ ꯑꯁ ꯈꯪꯗ꯭ꯔꯦ
ꯔꯦꯟ ꯄꯤꯒꯦꯔꯥ ꯅꯠꯇ꯭ꯔꯒ ꯆꯥꯅꯤꯡꯉꯥꯏꯒꯨꯝꯕ ꯌꯦꯡꯒꯦꯔꯥ ꯍꯥꯏꯅ ꯍꯥꯏꯕ ꯏꯕꯥꯅꯤꯅ ꯅꯤꯡꯉꯥꯏꯒꯨꯝꯕ ꯀꯩꯅꯣ ꯇꯧꯔꯗꯤ ꯌꯦꯟꯁꯥꯡ ꯍꯥꯎꯕꯗꯤꯁꯨ ꯐꯛꯅ ꯆꯥꯕꯁꯨ ꯐꯛ ꯐꯪꯉꯣꯏ ꯍꯥꯏꯕ꯭ꯔ
ꯐꯔꯦ ꯅ ꯔꯦꯛ ꯄꯤꯗꯨꯅ ꯐꯔꯕꯅꯦ ꯃꯤ ꯌꯥꯝꯅꯤꯅ ꯑꯗꯨꯃꯥꯏ ꯇꯪꯈꯥꯏ ꯇꯪꯈꯥꯏ ꯊꯣꯛꯄꯗꯨ ꯐꯠꯇ ꯐꯕꯅꯤ ꯅꯣꯏꯗꯤ ꯈꯔ
ꯍꯣꯏ ꯑꯗꯨꯕꯨ ꯂꯥꯁ ꯃꯟꯒ ꯀꯩꯅꯣꯗꯣ ꯏꯕꯥꯅꯤꯅ ꯄꯤꯗꯕ ꯑꯗꯨꯒꯤ ꯃꯕꯅꯤꯅ ꯏꯕꯅꯤꯗꯣ ꯍꯥꯟꯅ ꯄꯤꯈ꯭ꯔꯣ ꯅꯦꯛꯁ ꯃꯟꯗꯨꯒ ꯅꯦꯛꯁ ꯃꯟ ꯑꯃꯨꯛꯀ ꯄꯨꯊꯣꯛꯄ ꯀꯥꯟꯗ ꯎꯝ ꯄꯨꯟꯅ ꯍꯥꯏꯕ ꯃꯣꯏꯅ ꯄꯤꯈ꯭ꯔ ꯆꯠꯂꯦ ꯍꯥꯏꯕꯁꯨ ꯄꯤꯗꯕ
ꯏꯆꯦꯕꯨꯅꯤ ꯑꯩꯈꯣꯏꯒꯤꯗꯨꯗꯤ ꯅꯣꯏꯒ ꯅꯛꯄ꯭ꯔꯕꯅꯤ ꯑꯗꯨꯗꯣ
ꯅꯛꯇꯕ ꯃꯥꯜꯂꯦ ꯈꯪꯗꯦ ꯑꯩꯗꯤ ꯎꯗꯦ ꯑꯃꯐꯥꯎ ꯎꯗ꯭ꯔꯤ
ꯊꯕꯥꯥꯛꯒꯨꯝꯕ ꯃꯐꯝꯁꯨ ꯅꯪꯁꯨ ꯇꯧꯔꯗꯤ ꯅꯨꯡꯉꯥꯏ ꯅꯨꯡꯉꯥꯏ ꯃꯥꯟꯕ ꯃꯣꯏꯁꯨ ꯑꯗꯨꯝ ꯅꯨꯡꯉꯥꯏ ꯃꯥꯜꯂꯦ ꯃꯥꯁꯦ ꯇꯁ ꯊꯂꯛꯄꯗꯅ
ꯅꯨꯉꯥꯏꯌꯝꯒꯅꯤ ꯀꫭꯜ ꯁꯦꯟꯇꯔ ꯑꯣꯏꯕꯒꯤ ꯑꯗꯨꯕꯨ ꯅꯨꯡꯗꯥꯡꯗ ꯑꯣꯠꯕꯗꯨꯅ ꯇꯟꯕ ꯑꯩꯅ
ꯑꯣ ꯅꯨꯡꯗꯥꯡ ꯅ ꯉꯥꯛꯇ ꯆꯠꯄ꯭ꯔꯥ ꯃꯣꯏꯗ
ꯎꯝ ꯎꯝ ꯅꯨꯡꯊꯤꯜꯗꯗꯤ ꯀꯩꯅꯣ ꯇꯧꯗꯦ ꯑꯗꯨꯕꯨ ꯊꯕꯛ ꯃꯣꯏꯅ ꯃꯣꯏꯒꯤ ꯊꯕꯛ ꯄꯥꯝꯕꯁꯦ ꯁꯦꯇꯔꯗꯦ ꯁꯟꯗꯦ ꯁꯨꯇꯤ ꯑꯣꯏꯕꯅꯦꯕ
ꯑꯥ ꯑꯥ ꯑꯥ ꯀꯩꯅꯣ ꯑꯗꯨꯗꯤ
ꯑꯗꯨꯒ ꯎꯝ ꯀꯩꯅꯣ ꯎꯝ ꯈꯔ ꯅꯛꯑꯗꯤ ꯃꯣꯏꯅ ꯂꯧ ꯂꯧ ꯄꯥ ꯊꯤꯟ ꯃꯨꯝ ꯑꯃꯁꯨ ꯇꯧꯋꯦꯕ ꯀꯦꯞ
ꯑꯣ ꯑꯣ ꯑꯗꯣ ꯀꯩꯅꯣꯗꯤ ꯑ ꯃꯣꯏꯗꯣ ꯀꯩ ꯂꯣꯟꯗ ꯉꯥꯡꯅꯕ꯭ꯔꯥ
ꯏꯪꯂꯤꯁ ꯑꯣꯏꯔꯝꯒꯅꯤ
ꯎꯝ ꯑꯩ ꯑꯗꯨꯝꯕꯁꯨ ꯇꯧꯅꯤꯡꯗ꯭ꯔꯝꯅꯤ ꯅꯪꯅ ꯑꯩꯈꯣꯏ ꯈꯔ ꯌꯥꯝ ꯋꯥꯏꯔꯁꯨꯀꯣ ꯃꯔꯨꯞꯀꯨꯝꯕ ꯀꯤꯠꯆꯟꯗ ꯂꯩꯔꯗꯤ ꯅꯨꯡꯉꯥꯏꯗꯧ ꯃꯥꯟꯕ
ꯑꯌꯨꯛ ꯅꯪꯗ ꯅꯨꯡꯗꯥꯡ ꯄꯨꯡ ꯇꯔꯥ ꯍꯥꯏꯗꯤ ꯏꯃꯥꯟꯅꯕꯤ ꯑꯃ ꯂꯩꯌꯦꯕ ꯅꯨꯡꯗꯥꯡ ꯄꯨꯡ ꯀꯦ ꯑꯌꯨꯛ ꯄꯨꯡ ꯁꯚꯦꯟ ꯊꯥꯔꯇꯤ ꯐꯥꯎꯅꯤ ꯍꯥꯏꯕ
ꯑꯦ ꯑꯦ ꯑꯦ ꯇꯧꯑꯦꯅꯦ ꯑꯗꯨꯗꯤ
ꯑꯗꯨꯒ ꯅꯍꯥꯟꯗꯤ ꯀꯩꯅꯣ ꯃꯤ ꯈꯔꯒꯤꯗꯤ ꯋꯥꯔꯛ ꯐ꯭ꯔꯣꯝ ꯍꯣꯝ ꯄꯤꯕꯒꯤ ꯅꯨꯡꯉꯥꯏꯌꯦ
ꯑꯥ ꯑꯥ ꯑꯗꯣꯈꯣꯏꯗꯣ ꯀꯨꯏꯈ꯭ꯔꯗꯤ ꯄꯤꯕꯒꯤꯔ ꯀꯩꯔꯥꯀꯣ
ꯃꯣꯏꯒꯤ ꯇꯥꯎ ꯅ ꯑꯣꯏꯔꯝꯒꯅꯤꯗ ꯀꯨꯏ ꯀꯨꯏꯔꯗꯤ ꯈꯪꯗꯦ ꯑꯩꯗꯤ
ꯑꯩꯁꯨ ꯑꯗꯨꯃꯥꯏꯅ ꯇꯧꯅꯤꯡꯉꯥꯏ ꯋꯥꯐꯝ ꯍꯣꯝꯈꯣꯏꯒꯤꯗꯣ
ꯇꯧꯕ ꯃꯐꯝ ꯑꯗꯨ ꯑꯃꯨꯛ ꯐꯥꯎ ꯆꯍꯨꯝ ꯄꯤꯕ ꯃꯐꯝꯒꯨꯝꯕ ꯑꯗꯨꯝ ꯂꯩꯕ ꯃꯥꯜꯂꯦꯗ
ꯎꯝ ꯍꯣꯏ ꯃꯃꯤꯡꯕꯨꯗꯤ ꯐꯖꯗꯦ ꯑꯗꯨ ꯄꯩꯁꯥ ꯇꯥꯟꯕ ꯃꯑꯣꯡꯗ ꯅꯨꯡꯉꯥꯏꯅꯤ ꯃꯣꯏꯗꯣ
ꯇꯨꯝꯗ꯭ꯔꯦꯅ ꯃꯃꯜ ꯅꯨꯡꯗꯥꯡꯗꯨꯗꯤ ꯃꯣꯏꯁꯨ
ꯅꯨꯡꯊꯤꯟꯗ ꯑꯣꯏꯅ ꯑꯗꯨꯝ ꯇꯧꯑꯦ
ꯑꯥꯕ ꯑꯃ ꯅꯨꯡꯗꯥꯡ ꯑꯃ ꯋꯔꯛ ꯐ꯭ꯔꯣꯝ ꯍꯣꯝ ꯇꯧꯋꯦꯕ ꯌꯥꯝ ꯅꯨꯡꯉꯥꯏꯕꯅꯦ
ꯑꯣ ꯃꯣꯏꯗꯤ ꯑꯍꯤꯡꯗ ꯀꯔꯤ ꯇꯧꯕ꯭ꯔꯣ
ꯃꯣꯏꯒꯤ ꯂꯦꯞꯇꯣꯞ ꯄꯥꯏꯔꯒ ꯑꯗꯨꯝ ꯊꯕꯛ ꯇꯧꯕꯅꯤꯅ
ꯑꯣ
ꯄꯥꯏꯈꯠꯄ ꯑꯗꯨꯒ ꯈꯪꯗꯦ ꯑꯩꯗꯤ
ꯈꯪꯗꯤ ꯇꯧꯕ ꯌꯥꯔꯤꯗꯤ ꯅꯪꯁꯨ ꯇ꯭ꯔꯥꯏ ꯇꯧꯔꯛꯑꯣ ꯌꯥꯝ ꯐꯩ ꯇꯧꯅꯤꯡꯉꯤ
ꯅꯍꯥꯟꯗꯣ ꯌꯥꯝ ꯑꯦꯖꯦꯟꯁꯤ ꯅ ꯎꯝ ꯑꯦꯖꯦꯟꯁꯤ ꯑꯦꯖꯦꯟꯁꯤꯅ ꯀꯩꯅꯣ ꯅꯨꯄꯥ ꯑꯃ ꯀꯣꯜ ꯇꯧꯔꯛꯄ ꯀꯣꯜ ꯇꯧꯔꯛꯄ ꯑꯩ ꯊꯕꯛ ꯑꯃ ꯇꯧꯕ ꯑꯩ ꯁꯤ ꯄꯨꯂꯞ ꯐꯝꯃꯀꯥꯟꯗ ꯑꯗꯣ ꯑꯁ ꯍꯧꯖꯤꯛꯀꯥꯟꯗꯤ ꯀꯩꯅꯣ ꯇꯧꯕꯅꯤꯅ ꯅꯦꯛꯁ ꯃꯟꯗ ꯇꯧꯈ꯭ꯔꯒꯦ ꯍꯥꯏꯅ ꯍꯥꯏꯕꯤ ꯇꯧꯔꯛꯏꯗꯣ ꯁꯤ ꯀꯣꯜ ꯁꯦꯟꯇꯔꯒꯤ
ꯑꯣ ꯅꯣꯏ ꯍꯥꯟ ꯆꯪꯑꯣ ꯅꯣꯏ ꯆꯪꯈ꯭ꯔ ꯃꯇꯨꯡꯗ ꯑꯩꯈꯣꯏ ꯑꯃꯨꯛꯀ ꯂꯥꯛꯀꯦ
ꯀꯣꯜ ꯁꯦꯟꯇꯔ ꯗꯥꯏꯔꯦꯛ ꯑ ꯍꯩꯁ ꯑꯥꯔ ꯗꯥꯏꯔꯦꯛ ꯏꯅꯥꯕꯗꯤ ꯏꯟꯇꯔꯚ꯭ꯌꯨꯗ ꯊꯣꯛꯄ ꯋꯥꯏ ꯍꯥꯏꯕ ꯀꯣꯟꯁꯜꯇꯦꯟꯁꯤ ꯑꯃꯨꯛꯀ ꯆꯠꯂꯒ ꯇꯧꯔꯗꯤ ꯑꯗꯨꯝ ꯆꯪꯕꯗꯣ ꯅꯨꯡꯉꯥꯏ ꯍꯥꯏꯕꯅꯦꯕ
ꯑꯥ ꯑꯥ
ꯑꯁꯤ ꯅꯣꯏ ꯂꯩꯕ ꯒꯤ ꯃꯐꯝꯗꯣ ꯁꯤ ꯀꯣꯏꯔꯦꯡꯒꯩꯒꯤꯔꯥ ꯃꯣꯏꯁꯨ ꯇꯥꯎꯟꯒꯨꯝꯕ ꯂꯩꯕꯤꯒꯤꯔꯣ ꯑꯃ ꯇꯥꯎꯟ ꯂꯩ ꯍꯥꯏꯕꯗꯣ
ꯑꯥ ꯀꯅꯥꯔꯥ ꯑꯃꯥ ꯍꯥꯏꯒꯤ ꯏꯃꯥꯟꯅꯕꯤꯒꯤ ꯏꯃꯥꯟꯅꯕꯤꯒꯤ ꯃꯥꯟꯕꯤ ꯅꯨꯄꯥꯗꯣ ꯑꯗꯨ ꯇꯥꯎꯟꯗꯒꯤꯅꯦ ꯍꯥꯏꯕ ꯃꯃꯤꯡꯗꯤ ꯍꯥꯏ ꯑꯩꯅ ꯀꯥꯎꯈ꯭ꯔꯕꯗꯨꯌꯦ
ꯇꯥꯎꯟ ꯍꯥꯏꯕ꯭ꯔ
ꯑꯥ ꯃꯣꯏ ꯀꯔꯦꯟꯈꯜ ꯉꯠꯇ ꯂꯩꯕꯀꯣ ꯑꯗꯨ ꯃꯐꯝꯗꯗꯤ ꯊꯕꯛ ꯇꯧꯕ ꯅꯨꯡꯉꯥꯏ ꯑꯗꯨꯒꯨꯝꯕ ꯌꯥꯝ ꯍꯥꯏꯕ ꯑꯣ ꯑꯗꯨꯔꯣꯝꯗ ꯃꯥꯜꯂꯦ
ꯖꯄꯥꯟ ꯈ꯭ꯣꯏꯗꯤ ꯌꯥꯝ ꯂꯥꯛꯑꯦ ꯍꯣꯏ ꯖꯄꯥꯟꯒꯤ ꯀꯣꯔꯤꯌꯟ ꯌꯥꯝ ꯑꯗꯨꯕꯨ ꯈꯪꯗꯦ ꯑꯗꯨꯗ
ꯑꯦ ꯑꯩ ꯈꯣꯏꯅꯤ ꯅꯦꯛꯋꯥꯛꯁꯦ ꯌꯥꯝ ꯅꯨꯡꯁꯤꯈ꯭ꯔꯦ
ꯉꯔꯥꯡꯁꯤꯗ ꯀꯣꯜ ꯍꯟꯖꯤꯟ ꯖꯤꯟ ꯇꯧꯔꯥ ꯂꯩꯌꯦ ꯑꯩ ꯉꯁꯥꯏ ꯃꯥꯡꯈ꯭ꯔꯥꯕ ꯅꯨꯄꯤꯗ
ꯑꯣ
ꯑꯩ ꯀꯣꯕꯦꯛ ꯇꯧꯈꯤꯌꯦ
ꯍꯣꯏ ꯍꯣꯏ
ꯑꯥ ꯑꯥ ꯊꯝꯃꯦ
ꯊꯝꯃꯦ
ꯎꯝ